ꯑꯥ ꯇꯥꯔꯦ ꯆꯥꯛꯒ ꯆꯥꯕ ꯂꯣꯏꯔꯕꯣ
ꯆꯥꯗ꯭ꯔꯤꯗ ꯃꯣꯏ ꯑꯅꯤꯗꯣ ꯂꯥꯛꯑꯒ ꯆꯥꯒꯦ
ꯑꯣ ꯑꯣ ꯎꯝ ꯐꯔꯦ
ꯑꯗꯣ ꯅꯪꯒꯤ ꯔꯦꯟꯗꯣ ꯊꯤꯕ ꯐꯪꯅꯤ ꯍꯥꯏꯕ꯭ꯔꯣ
ꯐꯪꯗ꯭ꯔꯦ ꯑꯃꯗꯤ ꯂꯩꯕꯗꯤ ꯂꯩꯑꯦ ꯍꯥꯏꯌꯦ ꯑꯗꯨꯒ ꯗꯨ ꯅꯨꯡꯉꯥꯏꯗꯧ ꯃꯥꯟꯗꯦꯅꯀꯣ ꯃꯥꯁꯦ ꯑꯃꯨꯛꯀ ꯊꯤꯒꯦ ꯍꯥꯏꯌꯦ ꯑꯗꯨ ꯅꯪ ꯊꯤꯉ ꯆꯠꯇ꯭ꯔꯁꯨ ꯌꯥꯏ ꯑꯗꯨ ꯅꯪ ꯅ ꯈꯪꯅꯥꯕꯒꯨꯝꯕ ꯂꯩꯔꯗꯤ ꯍꯪꯕꯤꯌꯣ ꯍꯥꯏꯕꯅꯦ ꯌꯥꯝ ꯀꯩꯁꯨ ꯀꯥꯏꯗꯦ ꯊꯕꯥꯛꯀ ꯂꯩꯇꯕꯅꯤꯅ ꯑꯗꯨꯝ ꯌꯦꯡꯉꯒꯦ ꯍꯥꯏꯔꯛꯑꯦ
ꯑꯦꯛꯖꯥꯝꯅꯦ ꯃꯣꯏꯗꯣ
ꯑꯣ ꯄꯦꯈꯥ ꯂꯩꯔꯒ ꯊ ꯊꯕꯥꯛ ꯂꯩꯇꯦꯅꯦ
ꯅꯪꯒꯤꯗꯤ ꯇꯧꯅꯤꯡꯕ ꯃꯥꯜꯂꯦ ꯍꯌꯦꯡ ꯑꯃꯨꯛ ꯑꯦꯛꯖꯥꯝ ꯂꯩꯒꯅꯤ ꯏꯆꯦ ꯁꯥꯏꯟꯁ ꯈꯣꯏꯗꯣ ꯑꯩ ꯏꯃꯥꯟꯅꯕꯤ ꯑꯃꯗꯣ ꯁꯥꯏꯟꯁ ꯂꯧꯕꯅꯤꯅ
ꯎꯝ ꯑꯗꯨꯗ꯭ꯔꯦ ꯃꯥꯗꯤ ꯊꯕꯀꯂꯥꯏ
ꯃꯥꯕꯨꯁꯨ ꯅꯪꯕꯨ ꯄꯥꯝꯗꯤ ꯄꯥꯝꯕ ꯃꯥꯜꯂꯦꯀꯣ
ꯑꯥ ꯁꯨꯃꯥꯢ ꯇꯧ ꯃꯥꯜꯂꯦ
ꯍꯣꯏ ꯈꯔꯗꯤ ꯄꯥꯝꯕꯒꯤꯅꯦꯕ ꯑꯗꯣ ꯑꯣ ꯇꯥꯎꯕꯗꯣ
ꯎ
ꯃꯔꯥꯛ ꯃꯔꯥꯛꯛꯇ ꯑꯗꯨꯝ ꯇꯥ ꯊꯅꯩꯅ ꯅꯣꯏ ꯑꯅꯤꯁꯨ
ꯎꯝ ꯑꯁ ꯅꯍꯥꯟꯅꯤ ꯃꯥꯒꯤ ꯋꯥ ꯃꯌꯥꯝꯗꯣ ꯍꯥꯏꯗꯤ ꯅꯤꯡꯕꯅꯤ ꯁꯥꯛ ꯑꯗꯨꯒ ꯑꯁ ꯃꯥꯟꯗꯕꯗꯣ
ꯎꯝ ꯑꯁ ꯃꯥꯒꯤ ꯆꯤꯟꯅ ꯀꯔꯈꯣꯏ ꯑꯗꯨ ꯇꯕꯥꯗꯅꯦ ꯍꯥꯏꯌꯦ ꯃꯥ ꯃꯥꯁꯨ ꯋꯥꯗꯤ ꯉꯥꯡꯕ ꯌꯥꯝ ꯍꯩꯌꯦ ꯍꯥꯏꯑꯦ
ꯑꯣ
ꯑꯩꯅ ꯅꯍꯥꯟ ꯌꯦꯦꯡꯉꯅꯀꯣ ꯅꯪꯒꯤ ꯑꯣ ꯅꯨꯄꯥꯗꯨ ꯁꯨꯃꯥꯏꯅ ꯇꯧꯋꯏ ꯍꯥꯏꯅꯗꯅ ꯀꯥꯜꯂꯒ ꯑꯗꯨ ꯅꯨꯄꯥꯗꯣ
ꯎꯝ
ꯆꯤꯟꯗꯤ ꯌꯥꯕ ꯃꯥꯜꯂꯦꯍꯦ ꯍꯥꯏꯔꯒ ꯌꯦꯡꯕꯗꯗꯤ ꯌꯥꯝ ꯏꯃꯣꯁꯟ ꯇꯎꯕ ꯌꯥꯗꯦ
ꯅꯨꯄꯥꯗꯤ ꯁꯨꯃꯥꯏꯅ ꯇꯧꯍꯧꯕꯅꯤꯗ ꯁꯦꯟ ꯇꯥꯔꯔꯁꯨ ꯅꯨꯄꯤꯤ ꯁꯁꯨ ꯁꯨꯃꯥꯏꯅ ꯇꯧ ꯂꯩꯅ
ꯅꯍꯥꯟꯗꯣ ꯑꯁꯤ ꯏꯃꯥꯟꯅꯕꯤ ꯑꯃ ꯃꯊꯇ ꯂꯥꯛꯕ ꯅꯨꯄꯤꯗꯣ
ꯍꯣꯏ
ꯑꯗꯣ ꯃꯣꯏ ꯑꯅꯤꯁꯨ ꯄꯥꯎ ꯍꯣꯠꯅꯕ ꯃꯥꯜꯂꯦ
ꯑꯁ ꯇꯀꯣ
ꯑꯗꯣ ꯎꯝ ꯍꯥꯏꯗꯤ ꯑꯦ ꯀꯣ ꯋꯥꯔꯤ ꯁꯥꯁꯦꯔꯥ ꯀꯣ ꯇꯥꯎꯁꯦꯔꯥ ꯍꯥꯏꯔꯒ ꯌꯥꯗꯦ ꯍꯥꯏꯏꯌꯦ
ꯍ
ꯑꯗꯨꯒ ꯎꯝ ꯇꯦꯛꯁ ꯇꯧꯔꯒ ꯎ ꯅꯨꯄꯥꯅ ꯑꯣꯛꯁꯥ ꯅꯨꯄꯤꯅ ꯍꯥꯏꯕ ꯇꯧꯁꯦꯅ ꯑꯗꯣ ꯃꯥꯅ ꯌꯥꯗꯕ ꯑꯗꯣ ꯅꯪꯒꯤ ꯒꯥꯔꯤ ꯊꯥꯎꯒꯤ ꯆꯪꯔꯗꯤ ꯑꯣꯛꯁꯥ ꯂꯧꯕꯤꯌꯣ ꯍꯥꯏ ꯍꯥꯏꯌꯦ
ꯎꯝ
ꯑꯗꯣ ꯅꯍꯥꯟꯗꯣ ꯑꯩꯗꯤ ꯌꯥꯝ ꯉꯛꯄꯅꯤꯀꯣ ꯑꯩꯗꯤ ꯃꯥꯁꯦ ꯅꯍꯥꯟꯗꯤ ꯖꯨꯒꯨꯝꯕ ꯅꯤꯁꯥꯒꯨꯝꯕ ꯆꯥꯗꯅ ꯑꯃ ꯨ ꯊꯥꯛ ꯑꯗꯨꯒꯒ ꯃꯣꯏ ꯑꯅꯤꯗꯣ ꯀꯣꯜ ꯇꯧꯔꯒ ꯍꯥꯏꯕ ꯋꯥꯅꯤꯗ ꯑꯗꯨꯒꯤ ꯑꯩꯗꯤ ꯌꯥꯝꯨ ꯅꯄꯅ ꯋꯥꯁꯨ ꯉꯥꯡꯉꯦ ꯑꯗꯣ ꯍꯌꯦꯡꯗꯤ ꯑꯣꯛꯁꯥ ꯂ ꯂꯧꯔꯒ ꯊꯣꯡꯕꯤꯌꯣ ꯆꯥꯛ ꯆꯥꯕ ꯂꯥꯛ ꯀꯩꯒꯨꯝꯕꯗꯣ ꯍꯥꯏꯔꯤꯕ ꯃꯥꯗꯣ ꯑꯗꯨꯒ ꯂꯥꯛꯄꯨ ꯂꯥꯛꯑꯦ ꯃꯣꯏꯗꯣ ꯑꯁꯤ ꯏꯃꯥꯟꯅꯕꯤꯗꯣ ꯃꯣꯏꯒꯤ ꯃꯔꯨꯞ ꯅꯨꯄꯤ ꯅꯨꯄꯥꯒ ꯈꯪꯅꯕ ꯃꯇꯝꯗꯅꯦꯕ ꯑꯗꯣ ꯄꯕꯣꯁ ꯑꯅꯥꯕ ꯆꯠꯇꯒ ꯂꯥꯛꯑꯦ ꯑꯗꯣ ꯍꯣꯏ ꯔꯨꯝꯗꯁꯨ ꯆꯪꯉꯦ ꯑꯗꯣ ꯃꯥꯒꯤ ꯃꯁꯇꯣ ꯑꯩꯈꯣꯏꯗ ꯌꯦꯡꯅꯤꯡꯕ ꯉꯝꯅꯦꯕ ꯋꯥꯗꯤ ꯈꯨꯝꯗꯤ ꯈꯨꯝꯒꯅꯤꯕꯣꯗꯣ ꯎꯗꯤ ꯎꯔꯗꯤ ꯑꯗꯣ ꯂꯣꯏꯔꯦ ꯑꯗꯣ ꯆꯠꯈ꯭ꯔꯒꯦ ꯃꯥꯡ ꯐꯥꯔꯁꯦ ꯌꯥꯝ ꯅꯨꯡꯉꯥꯏꯑꯀꯣꯅꯠ
ꯎ
ꯈꯪꯗꯦ ꯑꯁꯤ ꯅꯨꯄꯥꯗꯣ ꯑꯩ ꯃꯅꯥꯎ ꯅꯨꯄꯥꯒ ꯑꯩꯈꯣꯏꯒꯤ ꯃꯔꯤꯗꯣ ꯈꯪꯕ꯭ꯔꯥ ꯈꯪꯗꯕ꯭ꯔꯥ
ꯐꯪꯗꯕꯒꯤ ꯑꯣꯏꯔꯝ ꯅꯨꯅꯤꯗ ꯑ ꯈꯪꯉꯦꯗ ꯈꯪꯅꯤꯡꯉꯥꯏꯗꯤ ꯈꯪꯗ꯭ꯔꯤꯗ
ꯇ ꯃꯥꯒꯤ ꯆꯦ ꯂꯧꯊꯧꯔꯒ ꯃꯕꯨꯡꯗ ꯃꯕꯨꯡꯗ ꯄꯤꯕꯅꯦꯕ ꯑꯩꯅ
ꯎꯝ ꯑꯗꯨ ꯇꯥꯗꯤ ꯇꯥꯔꯝꯒꯅꯤꯗ ꯈꯔ ꯈꯔꯕꯨꯗꯤ ꯑꯩ ꯑꯗꯨꯒ ꯑꯩ ꯋꯥꯔꯤ ꯑꯃ ꯍꯥꯏꯔꯦ ꯑꯩꯈꯣꯏꯒꯤ ꯏꯃꯥꯟꯅꯕꯤ ꯑꯃ ꯈꯣꯡ ꯅꯥꯕꯤꯗꯣ ꯑꯗꯨꯒ ꯃꯣꯏꯅ ꯈꯪꯅꯕ ꯅꯨꯄꯥꯒ ꯑꯃꯨꯛ ꯄ꯭ꯔꯣꯕ꯭ꯂꯦꯝꯁ ꯊꯣꯛꯈ꯭ꯔꯦ
ꯏꯁꯀꯔꯤ ꯑꯗꯨ ꯅꯨꯄꯥꯗꯨꯀꯣ ꯑꯩ ꯐꯨꯗꯤ ꯐꯨꯅꯤꯡꯉ ꯁꯦꯡꯕꯒꯤ
ꯑꯗꯨ ꯅꯍꯥꯟ ꯑꯥꯔꯖꯦꯟꯇꯤꯅꯥꯒꯤ ꯐꯦꯟꯁꯇ ꯑꯩꯈꯣꯏ ꯈꯨꯟꯗ ꯂꯥꯛꯑꯦꯗꯅ
ꯍꯣꯏ
ꯑꯗꯨꯒꯤ ꯅꯨꯃꯤꯠꯇꯣ ꯃꯥꯁꯦ ꯅꯨꯄꯤ ꯄꯨꯕ ꯃꯥꯜꯂꯦ ꯑꯗꯨꯒ ꯅꯨꯄꯤꯕꯨ ꯑꯥ ꯑꯥꯎ ꯃꯥꯒꯤ ꯒꯥꯔꯤꯗ ꯑꯥ ꯃꯥꯒꯤ ꯒꯥꯔꯤꯗꯀꯣ ꯅꯨꯄꯤꯕꯨ ꯎꯕ ꯃꯥꯜꯂꯦ ꯑꯗꯨꯒ ꯁꯤ ꯎꯝ ꯌꯨꯒ ꯌꯣꯟꯕ ꯃꯐꯝ ꯑꯃ ꯂꯩꯑꯦꯗꯅ ꯑꯩꯈꯣꯏꯒꯤ ꯂꯝꯕꯤꯗ ꯅꯠꯇꯦ ꯈꯨꯟꯗ ꯅꯠꯇꯕ ꯂꯝꯕꯤ ꯑꯥ ꯌꯥꯝ ꯑ ꯃꯤꯅ ꯈꯪꯅꯕ ꯃꯐꯝꯥꯝꯗꯣ ꯑꯗꯨꯗ ꯑꯗꯨ ꯃꯣꯏꯅ ꯆꯠꯈ꯭ꯔꯕꯗꯤ ꯅꯨꯡꯁꯥ ꯌꯥꯝ ꯂꯥꯏꯔ ꯀꯥꯟꯗ ꯑꯃ ꯆꯠꯂꯦꯗꯅ
ꯎꯝ
ꯑꯥꯟ ꯃꯣꯏꯗꯤ ꯉꯥꯟꯅ ꯆꯠꯈ꯭ꯔꯦ ꯑꯗꯨ ꯑ ꯍꯣꯁꯄꯤꯇꯥꯜꯒ ꯑꯃꯨꯛ ꯆꯠꯂꯦ ꯑꯗꯨ ꯑꯣꯏꯔꯁꯨ ꯌꯥꯝ ꯉꯜꯂꯦꯗꯅ
ꯍꯣꯏ
ꯑꯗꯨꯒ ꯀꯣꯜ ꯇꯧꯔꯛꯇꯦ ꯍꯥꯏꯌꯦ ꯑꯗꯨꯒ ꯎ ꯅꯨꯡꯊꯤꯜꯗꯀꯣ ꯃꯝꯕ ꯍꯥꯎꯔꯦ ꯍꯥꯏꯌꯦ ꯑꯗꯨꯃ ꯃꯥꯝꯕ ꯍꯧꯥꯎꯔꯌꯦ ꯍꯥꯏꯌ‌ꯦ ꯗꯨꯀꯥꯟꯗ ꯃꯥꯒꯤ ꯃꯅꯥꯎꯅꯨꯄꯤ ꯑꯩꯈꯣꯏꯒꯤ ꯈꯣꯡ ꯅꯥꯕꯤꯒꯤ ꯃꯅꯥꯎ ꯅꯨꯄꯥ ꯑꯅꯤ ꯂꯩꯑꯦꯗꯅ ꯑꯗꯨꯒ ꯃꯅꯥꯎꯅ ꯅꯨꯄꯥ ꯑꯃ ꯑ ꯃꯌꯥꯏꯗ ꯅꯠꯇꯕ ꯑꯃꯗꯣ ꯃꯥꯅ ꯐꯨꯠ ꯐꯨꯠꯕꯣꯜꯒꯤ ꯐꯨꯔꯤꯠ ꯂꯩꯕꯤꯌꯣ ꯂꯩꯕꯤꯌꯣ ꯀꯟꯅ ꯍꯥꯏꯌꯦꯕꯒꯤꯀꯣ ꯊꯦꯡ ꯊꯦꯡꯉꯁꯨ ꯃꯣꯏꯅ ꯑꯗꯨꯗꯤꯔ ꯂꯩꯕꯤꯔꯣ ꯆꯠꯂꯣꯅ ꯃꯣꯏ ꯄꯩꯁꯥꯒ ꯄꯤꯔꯒ ꯆꯠꯂꯨꯅ ꯍꯥꯏꯕ ꯃꯥꯜꯂꯦ ꯑꯗꯨꯒ ꯃꯣꯏ ꯑꯦꯗꯃꯤꯠ ꯆꯠꯂꯒ ꯍꯜꯂꯥꯛꯄ ꯀꯥꯟꯗ ꯑꯗꯣ ꯃꯌꯥꯏꯒꯤ ꯅꯨꯄꯥꯗꯣ ꯃꯥꯒꯤ ꯃꯅꯥꯎꯅꯨꯄꯥ ꯅꯨꯄꯥꯅ ꯎꯕ ꯃꯥꯜꯂꯦ ꯅꯨꯄꯤ ꯄꯨꯔꯒ ꯑꯗꯨꯗꯒꯤ ꯊꯣꯛꯂꯛꯄꯗꯣ ꯑꯗꯨꯀꯥꯟꯗ ꯃꯆꯦꯗ ꯉꯔꯥꯡ
ꯄꯥꯗꯨꯁꯨ ꯎ ꯎꯕ꯭ꯔꯥ
ꯅꯨꯄꯥꯗꯤ ꯎꯗ ꯃꯥ ꯃꯥꯜꯂꯦ ꯑꯗꯨ ꯑꯗꯨ ꯀꯥꯟꯗꯗꯤ ꯎꯗꯕ ꯃꯥꯜꯂꯦ ꯑꯗꯨꯒꯤ ꯃꯇꯗꯗꯤ ꯑꯗꯨꯒ ꯃꯆꯦ ꯗ ꯄꯥꯎꯒ ꯇꯝꯍꯜꯂꯦ ꯍꯥꯏꯌꯦꯡ ꯉꯔꯥꯡ ꯀꯣ ꯃꯥꯒꯤ ꯑꯗꯨꯒꯤ ꯃꯅꯥꯎ ꯅꯨ ꯃꯄꯥꯅꯀꯣ ꯏꯆꯦ ꯁꯨꯃꯥꯏꯅ ꯎꯋꯦ ꯍꯥꯏꯔ ꯀꯥꯟꯗ ꯃꯥ ꯍꯣꯏ ꯇꯦꯜꯁꯇ ꯍꯪꯗ꯭ꯔꯦ ꯍꯥꯏꯌꯦ ꯃꯥꯁꯦ ꯃꯅꯥꯎ ꯅꯨꯄꯥꯗꯗꯤ ꯀꯣ ꯑꯁ ꯍꯪꯅꯤꯡ ꯗ꯭ꯔꯦꯅ ꯃꯥ ꯇꯣꯛꯞꯄ ꯃꯥꯜꯂꯦ ꯑꯗꯨꯒ ꯍꯦꯛ ꯃꯉꯣꯟꯕꯨ ꯀꯣꯜ ꯇꯧꯔꯑꯒ ꯅꯪ ꯀꯅꯥ ꯉꯔꯥꯡ ꯀꯅꯥꯕꯨ ꯄꯨꯒꯦꯅ ꯍꯥꯏꯔ ꯀꯥꯟꯗ ꯑꯃ ꯑꯁꯃꯊꯥꯟꯗ ꯆꯠꯄꯅꯦ ꯀꯔꯤꯅꯣꯅ ꯑꯃꯨꯛ ꯍꯥꯏꯑꯦ ꯍꯥꯏꯑꯦ ꯑꯗꯨꯒ ꯅꯨꯄꯤꯒ ꯄꯨꯌꯨ ꯎꯗꯦꯅ ꯃꯥꯁꯦ ꯑꯗꯨꯝ ꯍꯪꯂꯛꯄ ꯑꯣꯏꯔꯝꯒꯅꯤ ꯑꯗꯨꯀꯥꯟꯗ ꯅꯨꯄꯤ ꯑꯃꯗꯤ ꯑ ꯐꯝꯃꯦ ꯃꯥꯒꯤ ꯃꯃꯤꯡ ꯁꯣꯔꯠꯇ ꯍꯥꯏꯔꯒ ꯀꯣ
ꯑꯣ
ꯁꯝꯕꯗ ꯁꯝꯕꯗ ꯁꯝꯕꯗ ꯍꯥꯏꯔ ꯍꯥꯏꯔꯒ ꯃꯥꯜꯂꯦ ꯑꯗꯨꯒ ꯅꯨꯄꯤ ꯑ ꯑꯗꯨꯝ ꯑꯁꯤꯗꯒꯤ ꯄꯨꯕ ꯅꯠꯇꯦ ꯃꯇꯝ ꯈꯔ ꯈꯛꯇꯅꯤ ꯑꯩꯅ ꯄꯨꯕꯗꯣ ꯍꯥꯏꯔꯛꯑꯦ ꯑꯦꯍ ꯍꯅꯗꯤ ꯃꯆꯤꯟ ꯃꯆꯤꯟ ꯆꯤꯌꯥ ꯄ ꯄꯨꯗꯦ ꯄꯨꯗꯦ ꯑꯗꯨꯢ ꯃꯥꯅꯗꯦ ꯄꯨꯗꯦ ꯉꯛꯇ ꯍꯥꯏꯔꯒ ꯄꯄꯤꯒ ꯄꯨꯑꯦ ꯍꯥꯏꯕ ꯃꯥꯁꯦ ꯑꯗꯨꯊꯨꯝ ꯇꯔꯦꯛ ꯍꯥꯏꯔꯀꯥꯟꯗ ꯃꯥꯁꯦ ꯍꯥꯏꯔꯛꯑꯦ ꯑꯗꯨꯒ ꯑꯗꯨꯒꯤ ꯅꯨꯄꯤꯒꯤ ꯃꯤ ꯁꯥꯡꯕꯗꯤ ꯀꯔꯤ ꯀꯥꯎꯕ꯭ꯔꯣ ꯍꯥꯏꯔꯒꯥꯟꯗ ꯑꯁ ꯈꯪꯗꯦꯗ ꯑꯃꯨꯛ ꯀꯁꯥꯎꯑꯣꯕ ꯍꯥꯏꯌꯦ ꯑꯗꯨꯀꯥꯟꯗꯗꯤ ꯁꯥꯎꯔꯒ ꯃꯥꯁꯦ ꯑꯗꯨ ꯅꯨꯄꯥ ꯑꯗꯨꯅ ꯐꯣꯟꯕꯨ ꯊꯥꯠꯂꯦ ꯍꯥꯏꯌꯦ ꯁꯤ ꯌꯥꯝ ꯁꯥꯎꯅꯤꯡꯕꯅꯀꯣ ꯑꯩꯗꯤ ꯃꯥꯅ ꯇꯥꯎꯔ
ꯇꯣꯛꯅꯕ ꯉꯝꯗ꯭ꯔꯕ
ꯀꯔꯤꯒꯤꯔ ꯈꯪꯗꯦ ꯅꯣꯏ ꯃꯣꯏꯒꯤ ꯑꯅꯤꯗ ꯀꯔꯤ ꯂꯥꯏꯕ꯭ꯔꯥ ꯍꯥꯏꯕꯅꯦ ꯌꯥꯝ ꯀꯨꯏꯅ ꯅꯨꯡꯁꯤꯔꯁꯨ ꯁꯨꯃꯥꯏꯅ ꯇꯧꯔꯗꯤ ꯇꯣꯞꯄ ꯑꯌꯦ ꯍꯥꯏꯌꯦ
ꯇꯣꯡꯒꯦ ꯈꯜꯂꯒ ꯀꯣ ꯃꯥꯁꯦ ꯅꯨꯡ ꯁꯤꯒꯦ ꯍꯥꯏꯔꯒ ꯃꯥꯒꯤ ꯃꯣꯏꯗ ꯌꯨꯝ ꯄꯥꯜꯂꯁꯨ ꯑꯗꯨꯝ ꯇꯧꯈ꯭ꯔꯅꯦꯕ ꯑꯗꯨꯏꯅꯦ ꯃꯣꯏꯗꯣ ꯏꯁꯩꯒꯨꯝꯕ ꯁꯛꯄ ꯆꯠꯇ꯭ꯔꯦ ꯃꯔꯛꯀ ꯃꯔꯥꯡꯛꯇ ꯑꯗꯨꯏꯒꯤ ꯑꯩꯗꯤ ꯄꯥꯝꯗꯕꯅ ꯑꯩꯁꯨ
ꯑꯩ
ꯃ ꯀꯩꯁꯦ ꯑꯩꯁꯨ ꯑꯩ ꯑꯩꯅꯁꯨ ꯃꯣꯏ ꯑꯅꯤꯕꯨꯕ ꯍꯥꯏꯕꯤꯕꯅꯦꯕ ꯑꯗꯣ ꯃꯍꯥꯛ ꯇꯛ ꯈꯜꯂꯒ ꯃꯔꯛ ꯃꯔꯛꯀ ꯇꯟꯕ ꯍꯥꯎꯕꯅꯤ ꯑꯩ ꯌꯥꯎꯗ꯭ꯔꯗꯤ ꯐꯒꯗꯕꯅ
ꯍꯥꯏꯗꯤ ꯑꯁ ꯌꯥꯝ ꯁꯥꯎꯅꯤꯡꯉꯦꯕꯀꯣ ꯍꯥꯏꯕꯗꯤ ꯃꯣꯏꯒ ꯑꯁ
ꯎꯝ ꯑꯗꯣ ꯅꯨꯄꯥꯗꯣ ꯃꯥꯒꯤ ꯃꯅꯨꯡꯗ ꯀꯔꯤꯅꯣ ꯑꯝꯇ ꯂꯩꯇ꯭ꯔꯗꯤ ꯃꯥ ꯍꯥꯏꯕꯗꯨ ꯀꯤꯔꯣꯏꯕ
ꯎꯝ
ꯃꯥ ꯈꯔ ꯃꯅꯨꯡꯗ ꯂꯩꯕꯤꯅꯦꯕ ꯑꯗꯣ ꯑꯩꯈꯣꯏꯗꯁꯨ ꯍꯣꯏ ꯄꯨꯋꯦ ꯑꯗꯨ ꯑꯗꯨꯃꯥꯏꯅ ꯇꯧꯋꯦ ꯃꯥꯅ ꯁꯦꯡꯅ ꯍꯥꯏꯔꯗꯤ ꯑꯗꯨꯃꯥꯏꯅ ꯇꯥꯎꯕꯤꯒꯤꯅꯦ ꯑꯗꯨꯃꯥꯏꯅ ꯇꯧꯒꯅ ꯈꯟꯕ ꯌꯥꯏꯕ ꯑꯩꯈꯣꯏꯁꯨ ꯑꯗꯨꯒꯤ ꯃꯥꯅ ꯂꯣꯠꯅ ꯂꯣꯠꯅ ꯑꯗꯨꯝ ꯂꯥꯁꯇ ꯃꯥꯒꯤꯗꯣ ꯈꯪꯗꯣꯛꯑꯦꯕ ꯑꯗꯨꯒꯤ ꯍꯧꯖꯤꯛ ꯍꯧꯗꯤꯦ ꯈꯪꯗꯦꯔ ꯑꯩꯒꯤ ꯅꯨꯄꯥꯗꯨꯁꯨ ꯑꯗꯨꯃꯥꯏꯅ ꯇꯕ꯭ꯔꯥ ꯀꯣ
ꯇꯥꯎꯗꯤ ꯇꯥꯎꯗꯕ ꯃꯥꯜꯂꯦꯗ ꯑꯗꯨ ꯍꯟꯅꯨꯕ ꯑꯗꯨꯗꯤ ꯌꯥꯝ ꯍꯟꯅꯨ ꯊꯣꯛꯇ꯭ꯔꯦ ꯑꯩꯅ ꯅꯪꯁꯦ ꯂꯣꯏꯔꯦꯗ ꯌꯥꯝ ꯍ ꯂꯨꯈ꯭ꯔꯦ ꯍꯥꯏꯌꯦ ꯑꯩꯅ
ꯁ ꯇꯜꯂꯦꯀꯣ ꯑꯩꯗꯤ ꯇꯣꯛꯈ꯭ꯔꯣ ꯍꯥꯏꯕꯅꯦ ꯇꯣꯛꯈ꯭ꯔꯣ ꯍꯥꯏꯔꯒꯅ ꯃꯥꯁꯦ ꯇꯣꯛꯄ ꯌꯥꯗꯕꯗꯣ ꯑ
ꯀꯔꯤ ꯂꯏꯕꯒꯦꯔꯥꯅꯦ ꯔꯗꯣ
ꯃꯥ ꯅꯨꯄꯤ ꯑꯁꯨ ꯌꯥꯝ ꯍꯥꯏꯕ ꯉꯥꯝꯅꯩ ꯁꯥꯎꯅꯤꯡꯉꯤ
ꯌꯥꯝ ꯅꯨꯡꯉꯥꯏꯔꯝꯃꯣꯏ ꯌꯨꯝꯗ ꯂꯩꯌꯦ ꯑꯗꯣ ꯑꯁꯤꯒꯨꯝꯕꯗ ꯂꯩꯥꯏꯔꯗꯤ ꯈꯔ ꯐꯥꯒꯗꯕ ꯌꯨꯝꯗ ꯂꯩꯔꯒ ꯅꯨꯡꯉꯥꯏꯇꯕꯗꯣ ꯁꯥꯕꯗꯣ ꯏꯀꯥꯏꯁꯨ ꯏꯀꯥꯏꯌꯦꯅ
ꯑꯁ ꯑꯩꯗꯤ ꯇꯣꯛꯈ꯭ꯔꯣ ꯍꯥꯏꯕꯅꯤꯗꯔ ꯍꯦꯛꯇ ꯅꯪ ꯃꯥ ꯈꯟꯒꯦ ꯍꯥꯏꯕ ꯈꯟꯒꯅꯨ ꯑꯗꯨ ꯇꯣꯛꯀꯦꯅ ꯗꯤꯁꯤꯖꯟ ꯂꯧꯔꯣ ꯑꯩꯗꯤ ꯍꯥꯏꯈ꯭ꯔꯕ
ꯎꯝ ꯑꯁ ꯍꯟꯒꯦ ꯍꯥꯏꯔꯒ ꯑꯗꯨ ꯅꯨꯄꯥꯗꯨꯅ ꯍꯜꯂꯛꯑꯒ ꯀꯥꯞꯔꯒ
ꯑ ꯑꯃꯨꯛꯀ ꯃꯥꯒ ꯃꯥ ꯋꯥꯔꯤꯒ ꯁꯦꯝꯔꯒ ꯑ ꯀꯗ ꯍꯥꯏꯗ ꯅꯣ ꯈꯪꯗ꯭ꯔꯦ ꯑꯩ ꯀꯔꯤ ꯇꯧꯔꯅꯣ ꯈꯪꯗꯦ ꯃꯪꯒꯒꯨꯝꯕ ꯇꯥꯎ ꯁꯨꯃꯥꯏꯅ ꯀꯩꯅꯣ ꯍꯤꯗꯥꯛꯀ ꯆꯥꯕ꯭ꯔꯥꯅ ꯍꯥꯡꯉꯣ ꯍꯥꯏꯗꯤ ꯍꯥꯏꯕꯅꯦ
ꯑꯗꯨꯒꯤ ꯋꯥꯔꯤꯗ ꯇꯥꯈ꯭ꯔꯅꯤꯕ ꯑꯃꯨꯛ ꯃꯥꯒꯤ ꯈꯨꯨꯠꯇ
ꯑꯗꯨꯒ ꯃꯥꯅ ꯑꯁꯤ ꯑꯗꯨꯃꯥꯏꯅ ꯍꯥꯏꯔꯀꯥꯟꯗ ꯅꯪꯒꯤ ꯋꯥꯔꯤꯁꯨ ꯌꯥꯝ ꯇꯥꯏꯌꯦ ꯑꯗꯨ ꯑꯣꯏꯔꯁꯨ ꯑꯗꯨꯕꯨ ꯑꯗꯨꯒꯨꯝꯕꯗꯤ ꯔꯤꯃꯔꯁ ꯇꯧꯔꯝꯒꯅꯤ ꯅꯪꯕꯨ ꯌꯥꯝ ꯊꯥꯖꯕꯒꯤꯅꯤ ꯑꯃꯨꯛꯀ ꯍꯥꯏꯔꯛꯑꯦ ꯍꯥꯏ ꯑꯗꯨꯒ ꯅꯪꯒꯤ ꯋꯥꯔꯤ ꯑꯗꯨꯒꯤꯅꯤ ꯅꯪꯒꯤ ꯋꯥꯔꯤ ꯀꯔꯤ ꯇꯥꯕ꯭ꯔꯣ ꯃꯥꯒꯨꯝꯕ ꯇꯥꯎꯔꯗꯤ ꯑꯁ ꯀꯔꯤ ꯇꯥꯎꯒꯅꯤ ꯃꯥꯁꯤꯅ ꯑꯩ ꯍꯥꯏꯈ꯭ꯔꯕꯅꯤ ꯑꯩꯈꯣꯏ ꯑꯩꯈꯣꯏ ꯑꯩꯈꯣꯏ ꯄꯨꯂꯥꯞ ꯍꯥꯏꯔꯁꯦ ꯃꯉꯣꯟ ꯃꯉꯣꯟꯗ
ꯑꯁ ꯑꯩꯗꯤ ꯄꯥꯛ ꯃꯣꯏ ꯑꯅꯤꯒꯤ ꯋꯥꯔꯤꯗꯤꯪꯗꯤ ꯆꯪꯅꯤꯡꯟꯗꯦꯗ ꯍꯥꯏꯔꯣꯏ
ꯍꯣꯏ ꯍꯥꯟꯅ ꯍꯥꯟꯅ ꯅꯣꯏ ꯎ ꯇꯕ ꯑꯩꯗꯤ ꯇꯣꯛꯈ꯭ꯔꯣ ꯍꯥꯏꯕ ꯅꯣꯏ ꯃꯥꯅ ꯑꯩꯈꯣꯏ ꯏꯃꯥꯟꯅꯕꯤꯁꯤꯡꯁꯨ ꯈꯥꯡꯅꯗꯤ ꯇꯣꯛꯈ꯭ꯔꯣ ꯇꯣꯛꯈ꯭ꯔꯣ ꯍꯥꯏꯒꯅꯤ ꯃꯥꯁꯦ ꯀꯣꯜꯁꯨ ꯇꯥꯎꯕ ꯌꯥꯗꯕꯒꯤꯀꯣ ꯑꯩꯈꯣꯏꯗ ꯋꯥꯔꯤꯗꯤ ꯎꯝ ꯑꯗꯨꯒꯤꯅꯤ ꯑꯗꯨꯒ ꯑꯩꯈꯣꯏꯒꯤ ꯄꯅꯨꯄꯥ ꯑꯩꯅ ꯑꯩꯗꯤ ꯍꯥꯏꯈ꯭ꯔꯕꯅꯦ ꯑꯩꯈꯣꯏꯒꯤ ꯏꯃꯥꯟꯅꯕꯤꯁꯤꯡꯗ ꯀꯣꯜ ꯇꯧꯔꯒ ꯍꯥꯏꯈ꯭ꯔꯣ ꯍꯥꯏꯔꯗꯤ ꯇꯣꯛꯈ꯭ꯔꯣ ꯍꯥꯏꯕ ꯋꯥ ꯉꯥꯛ ꯇ ꯍꯥꯏꯒꯅꯤꯅ ꯑꯩꯅ ꯍꯥꯏꯕꯅꯦ ꯍꯣꯏ ꯑꯁꯤꯒꯤ ꯆꯍꯤꯗꯤ
ꯑꯅ ꯃꯍꯥꯛ ꯅꯍꯥꯟꯁꯨ ꯍꯥꯏꯁꯨ ꯍꯥꯏꯌꯦꯅ ꯅꯪ ꯌꯥꯔꯗꯤ ꯅꯪꯅ ꯉꯝꯃꯗꯤ ꯇꯣꯞ ꯇꯣꯞꯅꯈ꯭ꯔꯣ ꯌꯥꯔꯣꯏ ꯍꯥꯏꯌꯦ
ꯅꯣꯏꯗꯤ ꯈꯔ ꯐꯥꯔꯃꯦ ꯑꯩꯗꯤ ꯇꯣꯛꯈ꯭ꯔꯣ ꯍꯥꯏꯕ ꯋꯥ ꯉꯥꯛꯇꯅꯦ ꯅꯍꯥꯟꯁꯨ ꯀ꯭ꯔꯤꯝꯇ ꯂꯥꯏꯇꯦ ꯑꯗꯨꯔꯁꯨ ꯑꯗꯨ ꯅꯨꯄꯥꯗꯣ ꯇꯣꯛꯈ꯭ꯔꯣ ꯑꯩꯗꯤ ꯄꯥꯝꯅꯦꯅ ꯀꯣ ꯗꯥꯢꯔꯦꯛ ꯑꯗꯨꯝ ꯍꯥꯏꯔꯤꯕꯅꯦ ꯑꯗꯨꯒ ꯅꯪ ꯍꯣꯏ ꯑꯁꯤꯒꯤ ꯆꯍꯤꯗꯤ ꯅꯪ ꯋꯥꯔꯝꯕ ꯌꯥꯏ ꯑꯗꯨ ꯑꯣꯏꯔꯁꯨ ꯆꯍꯤ ꯑꯃꯒꯨꯝꯕ ꯊꯥ ꯈꯔ ꯈꯛꯇ ꯋꯥ ꯋꯥꯕ ꯁꯔꯨꯛ ꯁ ꯑꯗꯨ ꯅꯪꯒꯤ ꯂꯥꯏꯐꯇꯥꯏꯝꯗ ꯁꯔꯨꯛꯄꯨꯗꯤ ꯂꯥꯏꯐꯇꯥꯏꯝꯗ ꯋꯥꯕ ꯁꯔꯨꯛꯄꯨꯗꯤ ꯁꯤꯈꯛ ꯇ ꯅꯪ ꯋꯥꯕꯅ ꯐꯥꯒꯅꯤꯀꯣꯅ ꯑꯩ ꯍꯥꯏꯈ꯭ꯔꯕꯅꯦ
ꯑꯗꯨꯅꯦ ꯊꯥ ꯑꯃ ꯑꯅꯤ ꯑꯍꯨꯝ ꯈꯛꯇ ꯋꯥꯕꯅꯍꯦꯟꯅ ꯐꯥꯅꯤ
ꯑꯗꯨꯒꯤꯅꯦ ꯑꯩꯅ ꯑꯦꯛꯁꯄꯤꯔꯤꯌꯦꯟꯁ ꯇꯥꯕꯤꯒꯦ ꯑꯩꯁꯦ ꯍꯧꯖꯤꯛꯐꯥꯎ ꯗ꯭ꯔꯣꯃꯥ ꯂꯥꯛꯕꯅꯤꯀꯣ ꯅꯣꯏꯗ ꯑꯗꯨꯝ ꯅꯣꯏꯁꯨ ꯇꯥꯎꯅꯤꯡꯉꯥꯏꯒꯤ ꯅꯣꯏꯅ ꯗꯣ ꯑꯩ ꯈꯪꯍꯟꯅꯤꯡꯗꯕꯒꯤ ꯑꯗꯨ ꯋꯥꯕꯗꯣ ꯑꯩ ꯌꯦꯡꯅꯤꯡꯗꯕ ꯀ ꯍꯥꯏꯔꯅꯤꯀꯣꯅ ꯍꯥꯏꯗꯤ ꯑꯗꯨꯝ ꯃꯉꯣꯟꯗ ꯋꯥꯔꯤꯒ ꯂꯤꯔꯒ ꯍꯥꯏ ꯍꯥꯏꯕ ꯃꯥꯕꯨ ꯅꯨꯡꯁꯤ ꯍꯥꯏꯕꯗꯤ ꯃꯥꯗꯤ ꯌꯥꯝ ꯅꯨꯡꯁꯤꯔꯒ ꯏꯅꯣꯁꯦꯜ ꯅꯥꯏꯌꯦꯗꯅ
ꯅꯨꯡꯁꯤꯒꯤ ꯑꯩꯈꯣꯏ ꯑꯅꯤꯗꯣ ꯄꯥꯎ ꯍꯅꯠ ꯀꯨꯏꯔꯦ ꯉꯍꯥꯛ ꯂꯥꯏꯔꯒ ꯋꯥꯔꯤ ꯊꯪ ꯅꯨꯡꯁꯤꯌꯦ ꯃꯥꯕꯨꯗꯤ
ꯎꯝ ꯇꯣꯛꯈ꯭ꯔꯣ ꯍꯥꯏꯕꯅꯦ ꯃꯤ ꯃꯌꯥꯝ ꯑꯃꯁꯨ ꯍꯥꯏꯕꯅꯦ ꯑꯗꯨꯒ ꯑꯩ ꯒꯤꯇꯥꯥꯛ ꯆꯥꯏ ꯍꯥꯏꯕ ꯔꯤꯃꯔꯁꯨ ꯑꯃꯨꯛ ꯑꯗꯨꯝ ꯇꯥꯔꯒ ꯂꯩ
ꯍꯧꯖꯤꯛꯁꯨ
ꯎꯝ ꯔꯤꯃꯔꯁꯁꯦ ꯑꯗꯨꯝ